ꯇꯥꯔꯕꯣ
ꯑꯣ ꯇꯥꯔꯦ ꯇꯥꯔꯦ
ꯑꯣ ꯅꯦꯠꯋꯥꯛꯁ ꯌꯥꯝ ꯅꯨꯡꯉꯥꯏꯇꯕ ꯑꯃꯨꯛ
ꯑꯣ ꯑꯣ
ꯇꯣꯔꯕꯣꯠ ꯊꯣꯡꯉꯦ ꯍꯥꯏꯕꯅꯤꯗ ꯍꯦꯕꯣꯠ ꯍꯥꯏꯕ ꯅꯠꯇꯦ
ꯑꯣꯛꯇꯣꯔꯕꯣꯠꯁꯦ ꯀꯃꯥꯏꯅ ꯊꯣꯡꯒꯦ
ꯇꯣꯔꯕꯣꯠꯇꯨꯗꯤ ꯑꯗꯨꯝ ꯀꯩꯅꯣ ꯑꯩꯈꯣꯏꯗꯨꯗꯤ ꯊꯥꯎ ꯉꯧꯔ ꯊꯣꯡꯕꯅꯤꯗ ꯃꯆꯨ ꯀꯩꯀꯥ ꯍꯥꯞꯄ ꯀꯕꯨꯞ ꯀꯥꯕꯨꯞ ꯀꯨꯞꯅ ꯀꯛꯈꯠꯂꯦꯗꯅ
ꯑꯝ
ꯑꯗꯨ ꯑꯗꯨ ꯊꯥꯎ ꯈꯔ ꯇꯧꯔ ꯇꯤꯜꯍꯧ ꯆꯅꯝ ꯉꯧꯔ ꯊꯣꯡꯕꯗ ꯑꯗꯨ ꯑꯗ ꯕꯣꯔꯤ ꯃꯩꯇꯩ ꯕꯣꯔꯤ ꯀꯩꯀꯥ ꯈꯔ ꯍꯥꯞꯄꯒ
ꯑꯣ ꯑꯅꯧꯕ ꯑꯅꯧꯕ ꯑꯣꯏꯔꯗꯤ ꯍꯥꯎꯅꯤ ꯇꯧꯔꯕꯣꯠ ꯈꯨꯊꯣꯡꯗꯣ ꯑꯔꯤꯕ ꯑꯣꯏꯔꯗꯤ ꯑꯔꯤꯕ ꯑꯣꯏꯔꯗꯤ ꯍꯥꯎꯔꯣꯏ
ꯑꯔꯤꯕꯅꯤ ꯆꯝꯐꯨꯠ ꯐꯨꯠꯂ ꯐꯥꯎ ꯍꯥꯎꯗ꯭ꯔꯦ ꯀꯩꯅꯣ ꯇꯣꯕꯣꯠꯇꯤ
ꯑꯔꯤꯕꯗ ꯅꯣꯡꯃ ꯇꯤꯡꯉꯣ ꯑꯗꯨꯒ ꯆꯝꯐꯨꯠ ꯐꯨꯠꯂꯆꯥꯎ ꯍꯥꯎꯕꯅꯦ ꯀꯅꯥꯅ ꯍꯥꯏꯅꯣ ꯍꯥꯎꯇꯦꯅ ꯅꯣꯏꯅ ꯍꯩ ꯇꯕꯩꯅꯤ
ꯎꯝ ꯑꯗꯨꯃꯗꯤ ꯈꯪꯗ꯭ꯔꯦ
ꯑꯁ ꯑꯩꯈꯣꯏꯒꯤ ꯌꯥꯝ ꯄꯥꯟꯕ ꯍꯧꯔꯛꯑꯦ
ꯀꯩꯅꯣ ꯇꯧꯕ ꯇꯥꯕ꯭ꯔꯣ
ꯎꯝ ꯇꯣꯔꯕꯣꯠ ꯊꯥꯏꯌꯦ ꯃꯃꯥꯡꯒꯤꯁꯨ ꯂꯤꯔ ꯊꯝꯃꯦ
ꯂꯤꯔ ꯊꯝꯃꯤꯁꯤꯅ ꯃꯔꯨ ꯂꯧꯅꯕ꯭ꯔꯥ ꯀꯩꯗꯧꯅꯕꯅꯣ
ꯆꯥꯅꯤꯡꯉꯀꯥꯟ ꯆꯥꯅꯕ ꯎꯁꯣꯞ ꯋꯥꯁꯣꯞꯀꯤ ꯂꯩꯕ ꯀꯥꯟꯗ ꯃꯤ ꯂꯧꯅꯩꯗꯅ ꯑꯗꯨꯒꯨꯝꯕ ꯀꯥꯟ
ꯀꯩꯅꯣ ꯑꯔꯤꯕꯁꯦ ꯑꯗꯨꯝ ꯁꯤꯖꯤꯟꯅꯕ ꯀꯩꯝ ꯀꯥꯏꯗꯦꯕ
ꯎꯝ ꯀꯩꯝꯇ ꯀꯥꯏꯗꯦ
ꯐꯧꯗꯣꯛꯑ ꯊꯝꯃꯤꯔ ꯅꯠꯇ꯭ꯔꯒ ꯀꯩꯗꯧꯔꯤꯅꯣ
ꯑꯩꯈꯣꯏꯒꯤ ꯐꯩꯔꯦꯡꯒꯨꯝꯕ ꯁꯥꯔꯒ ꯍꯦ ꯍꯥꯏꯒ꯭ꯔ ꯆꯩꯒꯨꯝꯕ ꯇꯧꯔꯦ ꯑꯗꯨꯒ ꯊꯥꯡꯀꯠꯂꯒ ꯊꯝꯃꯦ
ꯎꯝ
ꯑ ꯀꯩꯀꯩ ꯇꯧꯗꯣꯔꯤ ꯉꯁꯤꯗꯤ ꯀꯩꯀꯩ ꯀꯥꯏꯗ ꯆꯠꯂ
ꯑꯩꯁꯦ ꯉꯥꯏꯔꯂꯗ ꯂꯨꯍꯣꯡꯕ ꯆꯠꯀꯅꯤ ꯄꯨꯡ ꯑꯅꯤ ꯁ꯭ꯋꯥꯏꯗ
ꯑꯣ ꯀꯗꯥꯏꯗ
ꯅꯨꯄꯥ ꯃꯌꯨꯝꯅ ꯀꯣꯡꯕꯗ ꯅꯨꯄꯤ ꯃꯌꯨꯝꯅ ꯑꯁꯤꯒꯤ ꯅꯣꯡꯃꯩꯕꯨꯡ ꯅꯉꯣꯏ ꯄꯨꯝꯕꯤꯗꯥꯏ ꯁꯣꯔꯣꯝꯗꯩ ꯀꯔꯤ ꯃꯌꯥꯗꯣꯏꯗꯣ ꯃꯥꯜ
ꯀꯣꯡꯕ ꯀꯣꯕꯗꯩꯅ ꯁꯕ ꯇ
ꯀꯩꯕ
ꯍꯜꯂꯣ ꯍꯜꯂꯣꯍꯜꯂꯣ ꯑꯣ ꯇꯥꯏ ꯇꯥꯏ ꯎꯝ ꯎꯝ
ꯀꯩ ꯍꯥꯏꯕꯅꯣ ꯇꯥꯍꯧ
ꯑꯣ ꯀꯔꯤ ꯀꯣꯡꯕꯗꯩꯅ ꯁꯣꯏꯕꯝ ꯂꯩꯀꯥꯏꯕ ꯎꯅꯁꯦ ꯍꯥꯏꯕꯅꯤꯗ ꯍꯜꯂꯣ
ꯐꯖꯅ
ꯑꯩꯈꯣꯏ ꯄꯥꯟꯊꯣꯏꯕꯤꯅ ꯀꯣꯟꯕ ꯖꯒꯥꯗꯗꯤ ꯀꯩ ꯅꯣ ꯁꯤ ꯁꯣꯝꯗ ꯁꯦꯠꯅꯕꯁꯦ ꯁꯤꯒꯨꯝꯕꯁꯦ ꯁꯦꯠꯄ ꯌꯥꯗꯦ
ꯃꯔꯝ ꯑꯃ ꯂꯩꯔꯝꯃꯤꯗꯅ
ꯑꯩ ꯑꯗꯨꯗꯤ ꯆꯞ ꯆꯥꯕ ꯈꯪꯗ꯭ꯔꯦ ꯋꯥꯔꯤꯁꯦ
ꯃꯌꯥꯝ ꯃꯌꯥꯝ ꯁꯨꯝ ꯍꯥꯏꯅꯕꯗꯒꯤ
ꯑ ꯑꯩꯁꯨ ꯈꯪꯗꯦ ꯃꯥꯗꯤ ꯃꯥꯅ ꯀꯣꯟꯕ ꯖꯒꯥꯗꯗꯤ ꯑꯥ ꯑꯩꯈꯣꯏꯒꯤ ꯑꯗꯨꯒꯨꯝꯕ ꯅꯣꯏꯁꯤ ꯁꯤꯃꯨꯁꯦ ꯁꯦꯠꯄ ꯌꯥꯗꯦ ꯑꯩꯈꯣꯏꯒꯤ ꯆꯝꯃꯔꯥꯒꯨꯝꯕ ꯁꯦꯠꯂꯦ ꯈꯣꯠꯂꯦ ꯑꯗꯨꯃꯥꯏꯅ ꯍꯥꯏꯕꯅꯦ ꯑ ꯁꯣ ꯂꯣꯡꯒꯤꯁꯦ ꯁꯣꯝ ꯅꯥꯀꯟꯒꯤꯅ ꯑꯗꯨꯝ ꯀꯔꯤ ꯑ ꯃꯥꯅ ꯀꯣꯟꯕꯁꯦ ꯂꯣꯏꯅꯃꯛ ꯀꯩ ꯆꯃꯥꯟꯂꯥ
ꯀꯩ ꯂꯝ ꯅꯅꯕ ꯄꯟꯊꯛꯅ ꯀꯣꯟꯕ ꯆꯖꯀꯥ ꯃꯌꯥꯝꯅ ꯈꯪꯅꯩꯁꯦ
ꯖꯒꯥ ꯍꯥꯏꯔꯤꯁꯦ ꯀꯗꯥꯏꯋꯥꯏꯗꯒꯤ ꯆꯤꯡꯕꯅꯣ ꯆꯞ ꯆꯥꯕꯤꯗꯤ ꯈꯪꯗ꯭ꯔꯦ ꯑꯩꯁꯦ ꯈꯪꯗꯦꯕ ꯍꯥꯏꯗꯤ ꯆꯞ ꯆꯥꯕꯤ ꯀꯗꯥꯏꯋꯥꯏꯗꯒꯤ ꯀꯣꯟꯕꯅꯣ ꯀꯗꯥꯏ ꯋꯥꯏꯊꯩ ꯄꯥꯟꯊꯣꯏꯕꯤꯅ ꯀꯣꯜꯂꯒ ꯂꯩꯔꯤꯕꯅꯣ
ꯎ
ꯍꯥꯏꯔꯁꯦ ꯆꯞ ꯆꯥꯕꯤꯁꯦ ꯑꯩꯁꯨ ꯈꯪꯕ ꯉꯝꯗ꯭ꯔꯦ
ꯍꯟꯗꯛꯇꯤ ꯂꯨꯍꯣꯡꯕꯩ ꯃꯇꯥꯡꯗ ꯐꯤꯖꯪ ꯊꯤꯡꯕꯒꯤ ꯀꯥꯡꯕꯨꯗꯨ ꯊꯣꯛꯂꯛꯈꯤꯗ꯭ꯔꯦꯅꯦꯕꯣ
ꯑꯣ ꯉꯍꯥꯟꯋꯥꯏ ꯐꯤꯖꯪ ꯊꯤꯡꯕ ꯑꯗꯨ ꯑꯗꯥꯏ ꯌꯥꯝ ꯊꯣꯛꯄꯗ꯭ꯔꯥ
ꯍꯣꯏ ꯍꯣꯏ ꯐꯖꯅ ꯈꯟꯕ ꯌꯥꯔꯣꯏ ꯈꯣꯠꯂꯣꯏꯅ ꯇꯧꯕ ꯑꯃ ꯊꯣꯛꯑꯝꯃꯤꯗꯅ
ꯑꯣ ꯈꯪꯗꯦ ꯍꯥꯏꯖꯕ ꯋꯥꯅꯤꯗ ꯃꯤ ꯐꯖ ꯐꯖ ꯅꯥꯟꯅ ꯈꯟꯅꯩꯌꯦ
ꯀꯩ ꯑꯗꯨ ꯁꯣꯁꯤꯌꯦꯜ ꯃꯦꯗꯤꯌꯥꯗ ꯆꯨꯝꯊꯒꯠꯂꯧꯕꯅꯤꯅꯦ ꯁꯤꯛꯁꯇꯤꯅ ꯐꯖꯅ ꯈꯟꯕ ꯌꯥꯔꯦ ꯈꯣꯠꯄ ꯌꯥꯔꯦ ꯀꯥꯏꯅ ꯑꯦꯗꯚꯔꯇꯥꯏꯁ ꯇꯧꯕ ꯈꯔ ꯎꯔꯝꯃꯦ
ꯑꯁ ꯑꯩꯈꯣꯏꯒꯤ ꯑꯣꯏꯅꯗꯤ ꯄꯩꯁꯥ ꯌꯥꯝ ꯆꯪꯃꯜꯂꯁꯨ ꯄꯥꯝꯃꯨꯌꯦ ꯑꯗꯨꯝ ꯌꯥꯔꯦ ꯌꯦꯡꯕ ꯌꯥꯕ ꯆꯥꯡ ꯑꯃꯗ ꯈꯜꯂ ꯂꯣꯏꯔ
ꯍ ꯍꯣ ꯅꯣꯡꯕꯨ ꯇꯥꯗꯣꯔꯦ ꯇꯧꯔ
ꯉꯁꯤꯗꯤ ꯅꯨꯡꯊꯤ ꯅꯣꯡꯃꯉꯥꯏ ꯈꯔ ꯎꯝ
ꯅꯍꯥꯟ ꯌꯥ ꯁꯦꯝꯃꯨꯕꯁꯤꯁꯨ ꯈꯔꯕꯨꯗꯤ ꯍꯟꯖꯤꯜꯂꯦꯕꯨ
ꯑꯣ ꯌꯥ ꯁꯦꯝꯃꯨꯕ
ꯎꯝ
ꯑꯣ ꯌꯥꯁꯦ ꯀꯃꯥꯏ ꯑꯣ ꯌꯥꯁꯦ ꯀꯃꯥꯏꯅ ꯁꯦꯝꯃꯛꯏꯅꯣ
ꯌꯥꯔꯁꯤ ꯀꯩꯅꯣ ꯀꯩ ꯇꯤꯠ ꯍꯥꯏꯗꯣꯏꯅꯣ ꯁꯤꯕꯣ
ꯍꯥꯥ
ꯌꯥꯄꯪꯂꯣꯝ ꯁꯥꯠꯀꯤꯗ ꯋꯤꯁꯇꯝ ꯇꯤꯠꯀ ꯊꯪꯅꯕ ꯍꯥꯏꯗꯣ ꯋꯤꯁꯇꯝ ꯇꯤꯠ ꯍꯥꯏꯗꯔꯅꯦ ꯀꯣꯟꯅ ꯑꯔꯣꯏꯕꯗ ꯍꯧꯔꯛꯄꯗ
ꯑꯣ ꯍꯣꯏ ꯍꯣꯏ ꯍꯣꯏ ꯏꯔꯃꯅꯤꯅꯦ ꯑꯩꯈꯣꯏ ꯈꯪꯗꯦ
ꯑꯩꯁꯨ ꯈꯪꯗꯦ ꯀꯩ ꯀꯧꯕꯅꯣꯅ ꯑꯗꯥꯏꯗꯨ ꯀꯨꯏꯅ ꯁꯨꯝ ꯇꯤꯟ ꯆꯥꯁꯤꯜꯂꯛꯄ ꯑꯩꯈꯣꯏꯒꯤ ꯌꯥꯝ ꯃꯅꯨꯡ ꯍꯟꯖꯤꯜꯂꯛꯄꯗꯣ
ꯎꯝ
ꯑꯗꯨꯒꯤ ꯅꯍꯥꯟ ꯆꯠꯂꯒ ꯌꯦꯡꯉꯨꯕꯅꯦꯗꯣ ꯀ꯭ꯔꯥꯎꯟ ꯀ꯭ꯔꯥꯎꯟꯣ ꯎꯞꯄꯁꯨ ꯀ꯭ꯔꯥꯎꯟꯗꯨꯅ ꯄꯨꯕ ꯉꯝꯃꯔꯣꯏꯗꯕ ꯑꯗꯨꯅ ꯑꯩꯝ ꯄ꯭ꯂꯥꯟ ꯇꯧꯁꯦꯅ
ꯑꯣ ꯃꯊꯛꯂꯣꯝ ꯃꯈꯥꯗ ꯇꯧꯔꯤꯁꯤꯅ
ꯃꯊꯛ
ꯑꯣ ꯑꯗꯨꯗꯤ ꯌꯥꯥꯛꯄꯪ ꯃꯊꯛ ꯇꯥꯔꯅꯦ
ꯑ ꯑꯣꯏꯂꯣꯝ ꯁꯥꯏꯠꯀꯤ ꯃꯊꯛꯇ ꯌꯥꯄꯪꯪ ꯌꯥꯄꯪꯒꯨꯝꯕ ꯑꯣꯏꯗꯣꯏꯅꯤꯗ ꯑꯗꯨꯝ
ꯍꯥꯏꯗꯤ ꯃꯣꯏꯅ ꯐꯖꯅꯅ ꯍꯥꯟꯅ ꯇꯦꯡꯊꯣꯛ ꯈꯣꯠꯇꯣꯛꯇꯅ ꯇꯧꯕ꯭ꯔꯥ ꯑꯗꯨ ꯅꯠꯇ꯭ꯔꯒ ꯀꯃꯥꯏꯧ
ꯋꯦꯗꯅꯥ
ꯎꯝ ꯌꯥ ꯈꯨꯄ ꯂꯩ ꯍꯗ꯭ꯔꯣ ꯁꯇꯣꯦ
ꯍ ꯍꯣꯏ ꯍꯣꯔꯔ ꯂꯩꯍꯧꯤꯗꯅ ꯌꯥꯝꯅꯆꯤꯛꯅꯆꯦꯠ ꯈꯔ ꯂꯩꯍꯧꯕꯗꯣ ꯆꯠꯇꯣꯛꯑꯦꯗꯅ ꯑ ꯃꯈꯥ ꯐꯥꯎ ꯍꯧꯖꯤꯛ ꯐꯥꯎ
ꯑ
ꯑꯗꯨꯒ ꯔꯨꯠ ꯀꯩ ꯈꯤꯇꯪ ꯊꯪꯅꯅ ꯂꯩꯕ ꯑꯃ ꯌꯥ ꯌꯥꯒꯤ ꯕꯣꯟ ꯑꯃ ꯂꯩꯕꯗꯣ ꯖꯣ ꯕꯣꯟ ꯍꯥꯏꯕ꯭ꯔꯥ ꯑꯗꯨꯏꯗꯨꯗ ꯗ꯭ꯔꯤꯜꯅ ꯃꯣꯏꯒꯤ ꯃꯦꯆꯤꯟꯗꯨꯅ ꯃꯆꯥ ꯑꯃ ꯍꯨꯠꯂꯒ ꯀꯩꯅꯣꯝꯃ ꯏꯁꯀ꯭ꯔꯨꯒꯤ ꯇꯥꯞꯇꯕꯨ ꯇꯤꯇꯥꯅꯤꯌꯝ ꯀꯩꯅꯣꯝ ꯊꯥꯗꯕ ꯍꯥꯏꯗꯤ ꯑꯗꯨꯅ ꯑꯃꯨꯛ ꯐꯥꯎꯟꯗꯦꯁꯟ ꯑꯣꯏꯗꯣꯏꯅꯦꯕ
ꯑꯣ ꯍꯧꯖꯤꯛ ꯅꯪꯉꯣꯟꯗꯗꯤ ꯀꯩꯝꯇ ꯍꯥꯏꯗꯤ ꯀꯩꯝꯇꯗꯤ ꯇꯧꯕ ꯂꯩ ꯂꯥꯛ ꯅꯠꯇꯦꯕ ꯃꯣꯏꯅ ꯇꯧꯈꯕ ꯃꯇꯨꯡꯗ
ꯑꯗꯨ ꯍꯥꯞꯆꯤꯜꯂ ꯃꯇꯨꯡꯗ ꯀꯩꯅꯣꯗꯣ ꯅꯪꯗꯤ ꯒꯝꯗꯣ ꯈꯣꯠꯆꯜꯂꯦꯗꯅ
ꯑꯥ ꯑꯥ
ꯑꯗꯨ ꯍꯧꯖꯤꯛꯀꯤ ꯄꯣꯠꯇꯣ ꯃꯣꯏꯅ ꯍꯥꯞꯈ꯭ꯔꯤ ꯄꯣꯠꯇꯣ ꯑꯗꯨꯒ ꯁꯔꯨꯗꯨꯒ ꯀ꯭ꯌꯣꯔꯔ ꯑꯣꯏꯍꯟꯈꯤꯗꯣꯏꯅꯦꯕ ꯃꯁꯥ ꯃꯇꯊꯟꯒꯤ ꯑꯣꯔꯤꯖꯤꯅꯦꯜ ꯇꯥꯏꯞꯇ ꯑꯗꯨ ꯇꯥꯍꯟꯈꯤꯗꯣꯏꯅꯦꯕꯗ
ꯑꯣ ꯑꯗꯨꯗꯣ ꯃꯣꯏꯅꯗꯤ ꯀꯌꯥꯝ ꯀꯨꯏꯅ ꯆꯪꯅꯤ ꯍꯥꯏ ꯈꯣꯠꯂꯤ ꯍꯥꯏꯕꯗꯤ ꯏꯝꯄ꯭ꯂꯥꯟ ꯇꯧꯕꯗꯣ ꯆꯍꯤꯁꯤꯃ ꯊꯥ ꯇꯔꯨꯛꯁꯤꯃ
ꯄꯨꯂꯞꯅ ꯊꯥ ꯃꯔꯤ ꯆꯪꯗꯣꯏꯕ ꯍꯧꯖꯤꯛꯀꯤ ꯍꯥꯞꯈ꯭ꯔꯦꯗꯅ
ꯑꯥ
ꯀ꯭ꯌꯣꯔ ꯇꯧꯕꯁꯦ ꯊ꯭ꯔꯤ ꯇꯨ ꯐꯣꯔ ꯋꯤꯛꯁ ꯍꯥꯏꯕꯅꯦ ꯑꯗ ꯃꯣꯏꯅ ꯃꯦꯛꯁꯤꯃꯝ ꯇꯨ ꯃꯟꯁꯅ ꯄꯥꯖꯦꯅ ꯍꯥꯏꯕꯅꯦꯕ ꯑꯗꯣ
ꯑꯥ
ꯊꯥ ꯑꯅꯤ ꯃꯇꯨꯡꯗ ꯍꯧꯖꯤꯛꯀꯤꯗꯨ ꯑꯃꯨꯛ ꯈꯤꯇꯪ ꯃꯇꯦꯡ ꯑꯃ ꯂꯦꯜꯂꯅꯤ ꯃꯥꯏꯅꯔ ꯁꯔꯖꯔꯤꯗ ꯑꯗꯨꯒ ꯀꯦꯞ ꯑꯃ ꯍꯥꯞꯄꯛꯈꯤꯅꯤꯕ ꯍꯌꯦꯡ ꯃꯊꯛꯇ ꯌꯥꯗ ꯇꯨ ꯂꯥꯛꯅꯕ ꯍꯥꯏꯅ
ꯑꯝ
ꯑꯗꯩ ꯀꯦꯞꯇꯣ ꯍꯥꯞꯄꯒ ꯑꯃꯨꯛ ꯃꯥꯒꯤ ꯒꯝꯗ ꯃꯄꯥꯝ ꯃꯆꯥꯅ ꯊꯝꯒ꯭ꯔꯦꯗꯅ ꯑꯗꯨꯝ
ꯎꯝ
ꯑꯗꯩꯗ ꯑꯃ ꯋꯤꯛ ꯑꯃ ꯑꯅꯤꯁꯤꯃꯗ ꯑꯃꯨꯛ ꯀꯤꯌꯣꯔ ꯑꯣꯏꯍꯜꯂꯅꯤꯅ ꯒꯝꯁꯦ
ꯑꯗꯨ ꯂꯨꯝꯕ ꯃꯇꯨꯡꯗ ꯅꯪꯒꯤ ꯆꯥꯟꯅꯒꯗꯕ ꯌꯥꯒꯤ ꯁꯥꯏꯖꯇꯣ ꯑꯗꯨ ꯃꯣꯏꯅ ꯀꯩꯅꯣ ꯇꯧꯔꯅꯤꯕ ꯏꯝꯄ꯭ꯔꯦꯁꯟ ꯂꯧꯔꯅꯤꯕ
ꯎꯝ
ꯑꯗꯨ ꯂꯧꯔꯒ ꯀꯥꯟꯗ ꯑꯗꯨꯏ ꯃꯊꯛꯇꯨꯗ ꯂꯁꯟꯅ ꯐꯥꯖꯜꯂꯒ ꯂꯣꯏꯔꯦꯗ
ꯑꯣ ꯑꯗꯨꯗꯤ ꯊꯥ ꯑꯍꯨꯝ ꯅꯠꯇꯦꯅꯦ ꯁꯤꯛꯁ ꯃꯟꯁꯀꯨꯝꯕ ꯐꯖꯅꯅ ꯆꯪꯉꯦꯅꯦ
ꯐꯣꯔ ꯃꯟꯁ ꯇꯨ ꯃꯟꯁ ꯑꯃ ꯍꯧꯖꯤꯛꯀꯤ ꯇꯨ ꯇꯨ ꯇꯨ ꯇꯨ ꯃꯟꯁ ꯑꯃ ꯍꯥꯏꯔꯣꯕꯀꯣ ꯍꯧꯖꯤꯛꯀꯤ ꯃꯊꯛꯀꯤ ꯀꯦꯕ ꯍꯥꯞꯄꯁꯦ ꯆꯪꯗꯣꯏꯁꯦ
ꯎꯥ ꯑꯥ
ꯑꯗꯨꯏ ꯃꯇꯨꯡꯗ ꯀꯦꯞ ꯍꯥꯞꯄꯛꯑꯕ ꯃꯇꯨꯡꯗ ꯑꯃꯨꯛ ꯀꯤꯌꯔꯤꯡꯒꯤ ꯒꯝꯒꯤ ꯀ꯭ꯌꯣꯔꯤꯡ ꯇꯧꯕꯗꯣ ꯑꯗꯨꯅ ꯥ ꯊꯥ ꯃꯈꯥꯏ ꯑꯃ ꯍꯥꯏꯕꯅꯦ ꯃꯣꯏꯅ ꯇꯨ ꯋꯤꯛꯁ ꯍꯥꯏꯁꯦ ꯐꯣꯔꯇꯤꯟ ꯗꯦꯖꯅꯤꯗꯅ
ꯑꯥ ꯑꯥ
ꯇꯨ ꯋꯤꯛꯁ ꯍꯥꯏꯖꯔꯁꯨ ꯊꯥ ꯑꯃ ꯄꯥꯔꯣ ꯑꯗꯨꯝ ꯊꯥ ꯑꯍꯨꯝ ꯂꯩꯇ꯭ꯔꯣ
ꯍꯣꯏ ꯊꯥ ꯑꯍꯨꯝ ꯑꯗꯨꯕꯨ ꯑꯩꯈꯣꯏꯅ ꯍꯦꯟꯅ
ꯌꯥꯒꯤ ꯀ꯭ꯔꯥꯎꯟꯗꯣ ꯑꯗꯨ ꯉꯥꯏꯊꯣꯛ ꯉꯥꯏꯁꯤꯟ ꯇꯧꯕꯗ ꯑꯃꯨꯛ ꯊꯥ ꯑꯃ ꯆꯪꯉꯦ ꯈꯜꯂꯣ ꯑꯗꯨ ꯑꯣꯏꯇꯥꯔꯗꯤ ꯊꯥ ꯃꯔꯤꯅꯦꯕ ꯃꯦꯛꯁꯤꯃꯝ ꯑꯣꯏꯅ ꯄꯥꯔꯤꯁꯦ
ꯑꯣ ꯑꯗꯨꯗꯤ ꯑꯩꯈꯣꯏꯅ ꯆꯥꯕ ꯊꯛꯄ ꯆꯦꯛꯁꯤꯟ ꯗꯧꯕꯁꯦ ꯑꯦꯠ ꯂꯤꯁ ꯋꯥꯟ ꯏꯌꯥꯔꯃꯨꯛꯇꯤ ꯆꯍꯤ ꯑꯃꯃꯨꯛ ꯑꯩꯈꯣꯏꯅ ꯆꯦꯛꯁꯤꯟꯕ ꯗꯔꯀꯥꯔ ꯂꯩꯌꯦ ꯑꯗꯨꯅ ꯇꯥꯛꯄꯗꯤ
ꯆꯥꯕꯗ ꯆꯦꯛꯁꯟꯗꯣꯏꯁꯦ ꯀꯩꯅꯣ ꯑꯍꯥꯟꯕꯒꯤ ꯍꯧꯖꯤꯛꯀꯤ ꯐꯥꯎꯟꯗꯦꯁꯟ ꯊꯥꯗꯕꯗꯣ
ꯑꯥ
ꯑꯗꯨ ꯂꯣꯏꯔ ꯃꯇꯨꯡꯗ ꯊ꯭ꯔꯤ ꯋꯤꯛꯁꯝ ꯇꯨ ꯇꯨ ꯊ꯭ꯔꯤ ꯋꯤꯛꯁ ꯍꯥꯏꯕ ꯃꯣꯏꯅ ꯍꯥꯏꯖꯦ ꯁꯤꯗ ꯌꯥꯝ ꯑꯁꯥꯕ ꯄꯣꯠ ꯀꯩꯀꯥ ꯑꯀꯟꯕ ꯍꯥꯏꯗꯤ ꯌꯥꯝ ꯅꯞꯄ ꯈꯣꯠꯄ ꯄꯣꯠꯇꯣ ꯆꯥꯒꯅꯣ
ꯎꯝ ꯑꯣ ꯑꯗꯨꯗꯤ ꯅꯣꯏꯁꯨ ꯄꯞ ꯄꯞꯁꯨ ꯆꯥꯁꯟ
ꯍꯨꯝ ꯑꯗꯨ ꯅꯠꯇꯦ ꯍꯧꯖꯤꯛꯀꯤ ꯖꯒꯥꯗꯨꯗ ꯁꯥꯏꯒꯅꯨ ꯍꯥꯏꯕ ꯃꯣꯏꯅ ꯍꯥꯄꯛꯏ ꯖꯒꯥꯗꯨꯗ ꯁꯨꯞ ꯂꯦ ꯅꯥꯀꯟ ꯅꯥꯀꯟ ꯅꯥꯝꯃꯗ ꯁꯥꯏꯕ ꯉꯝꯃꯧꯒꯗꯤ ꯀꯩꯁꯨ ꯀꯥꯏꯗꯦ ꯍꯥꯏꯕ
ꯑꯣ ꯑꯗꯨ ꯅꯣꯏꯅ ꯇꯧꯔꯛꯑꯕ ꯃꯇꯨꯡꯗ ꯑꯐꯠꯇꯕ ꯍꯥꯎꯊꯤ ꯆꯪꯕ ꯈꯣꯠꯄ꯭ꯔꯥ ꯍꯥꯏꯕ ꯌꯦꯡꯍꯟ
ꯍꯦꯛ ꯆꯥꯕ ꯆꯥ ꯆꯥꯕ ꯂꯣꯏꯕꯒ ꯃꯣꯏꯅ ꯀꯩꯅꯣꯝꯃ ꯄꯤꯔꯛꯑꯦꯕ ꯃꯥꯎꯠ ꯋꯥꯁ ꯑꯃ
ꯑ
ꯆꯥꯕ ꯅꯣꯡꯃꯗ ꯑꯍꯨꯝꯂꯛ ꯇꯦꯡꯒꯗꯕ ꯆꯥꯛ ꯇꯣꯛꯑ ꯃꯇꯨꯡꯗ
ꯑ
ꯑꯗꯨꯒ ꯃꯔꯛꯇꯨꯅ ꯑꯗꯨꯝ ꯏꯁꯤꯡ ꯑꯁꯥꯕꯗ ꯑꯩꯈꯣꯏꯅ ꯊꯨꯝ ꯀꯩꯀꯥ ꯍꯥꯞꯄꯒ ꯍꯣꯏ ꯆꯥꯒꯨꯝꯕ ꯀꯩꯅꯣꯝꯃ ꯆꯥꯔꯨꯕ ꯑꯆꯥꯄꯣꯠ ꯑꯃ ꯍꯦꯛꯇ ꯆꯥꯁꯤꯟꯕꯗꯣ
ꯎꯝ
ꯑꯗꯨ ꯆꯥꯕ ꯂꯣꯏꯔꯀꯥꯟꯗ ꯏꯁꯤꯡ ꯑꯁꯥꯕꯗꯨ ꯊꯨꯝꯒ ꯇꯧꯔꯒ ꯑꯗꯨꯝ ꯇꯦꯡꯗꯣꯛꯄ ꯍꯥꯏꯇꯥꯔꯦ ꯐꯠꯇꯕ ꯂꯩꯍꯧꯕ ꯃꯌꯥꯝ
ꯑꯣ ꯑꯗꯨꯗꯤ ꯅꯣꯏꯗꯤ ꯇꯦꯡꯕ꯭ꯔ ꯀ
ꯇꯦꯡꯉꯤꯅꯤ ꯀꯩꯩꯅꯣ ꯑꯗꯨ ꯅꯨꯡꯇꯤꯒꯤ
ꯑꯣ ꯏꯁꯤꯡ ꯑꯁꯥꯕꯒ ꯊꯨꯝꯒꯁꯨ ꯇꯦꯡꯕ꯭ꯔꯣ
ꯍꯣꯏ ꯁꯥꯕ ꯍꯥꯏꯁꯦ ꯌꯥꯝ ꯀꯟꯅ ꯁꯥꯕ ꯅꯠꯇꯕ ꯂꯨꯝꯕꯨ ꯂꯨꯝꯕꯨ ꯁꯥꯕ ꯍꯥꯏꯇꯥꯔꯦ ꯂꯨꯞ ꯋꯥꯝ ꯍꯥꯏꯕ꯭ꯔꯥ ꯌꯥꯝꯀꯥꯟ ꯁꯥꯗꯕꯤꯗꯣ
ꯎꯝ ꯎꯝ ꯎꯝ ꯎꯝ ꯎꯝ
ꯎꯝ
ꯇꯥꯗ꯭ꯔꯦꯟ ꯇꯧꯔꯛꯇꯦ
ꯎꯝ ꯍꯜꯂꯣ ꯍꯜꯂꯣ